ꯍꯦꯛꯛꯇꯧ ꯑꯣꯏꯕꯒꯤ ꯃꯥꯜꯂꯦ
ꯑꯩꯗꯣ ꯏ ꯊꯠꯗ ꯉꯥ ꯑꯃ ꯂꯩꯕꯅꯤꯅꯦ
ꯃꯊꯟꯇ ꯗꯤꯁꯀꯅꯦꯛ ꯇꯧꯋꯦ ꯑꯩꯈꯣꯏꯕꯨ ꯃꯥꯕꯥꯅꯤ ꯍꯧꯖꯤꯛ ꯋꯥꯔꯤ ꯁꯥꯟꯅꯕꯗꯣ ꯈꯔ ꯀꯨꯏꯈ꯭ꯔꯕꯣ
ꯃꯤꯅꯤꯠ ꯀꯌꯥ ꯃꯤꯅꯤꯠ ꯀꯌꯥ ꯌꯧꯔꯝꯒꯅꯤ ꯏꯄꯥꯅꯤ ꯁꯥꯟꯅꯕꯗꯣ
ꯑꯦꯂꯚꯦꯟ ꯇꯨꯋꯦꯜꯚ ꯑꯗꯨꯃꯥꯏ ꯑꯣꯏꯔꯣ ꯍꯣꯏ ꯍꯅ ꯑꯗꯨꯣꯏ ꯃꯥꯟꯅ ꯑꯗꯨꯣꯏ
ꯑꯗꯣ ꯍꯣꯏ ꯍꯣꯏꯣꯏ ꯃꯣꯏꯗꯣ ꯀꯩꯅꯣ ꯇꯧꯕꯅꯦ ꯑꯗꯨꯃꯥꯏꯅ ꯃꯤꯅꯤꯠ ꯇꯔꯥ ꯇꯔꯥꯒꯨꯝꯕꯗꯣ ꯏꯕꯥꯅꯤꯁꯦ ꯊ꯭ꯔꯤ ꯇꯥꯏꯝꯔ ꯐꯣꯔ ꯇꯥꯏꯝꯔ ꯉꯥꯡꯅꯕ ꯌꯥꯗꯕꯒꯨꯝ ꯇꯧꯕꯅꯤꯀꯣ ꯃꯩꯗꯒ
ꯍꯣꯏ ꯐꯪꯗꯦꯗꯁꯨ ꯑꯩ ꯇꯠꯈ꯭ꯔꯗꯤꯦ ꯅꯪ ꯑꯃꯨꯛ ꯇꯧꯔꯑꯣ
ꯀꯩꯅꯣ ꯃꯣꯏꯒꯤ ꯗꯤꯁꯀ꯭ꯔꯤꯞꯁꯟꯗꯨꯗ ꯊꯥꯕꯗꯨꯗꯤ ꯀꯩꯅꯣ ꯋꯥꯟ ꯄꯔꯁꯟ ꯐꯣꯔ ꯀꯣꯜꯁ ꯍꯕ꯭ꯔꯥ
ꯍꯣꯏ ꯃꯗꯤ ꯉꯍꯥꯛꯒ ꯌꯥꯗꯕ ꯍꯥꯏꯗꯣ ꯑꯗꯨꯝꯒꯤ ꯑꯣꯏꯔꯝꯅꯤꯀꯣ
ꯑꯗꯨꯩ ꯑꯩꯁꯦ ꯅꯉꯣꯟꯗ ꯏꯕꯥꯅꯤ ꯉꯔꯤ ꯁꯥꯟꯅꯕꯁꯦ ꯍꯧꯖꯤꯛ ꯑꯅꯤ ꯁꯨꯔꯦꯁꯤꯅ ꯑꯍꯨꯝ ꯁꯨꯕ ꯑꯣꯏꯒꯅꯦꯕ
ꯍꯣꯏ ꯀꯩꯅꯣ ꯇꯧꯕꯅꯦ ꯄ꯭ꯔꯁꯥꯟ ꯄ꯭ꯔꯁꯥꯟꯇꯗꯣ ꯀꯅꯥꯁꯨ ꯁꯥꯟꯅꯗ꯭ꯔꯦ ꯍꯥꯏꯕꯅꯦ ꯃꯥꯗꯣ ꯑꯩꯁꯨ ꯉꯍꯥꯟꯅꯤ ꯈꯪꯗꯦ ꯅ ꯏꯗꯨ ꯏ ꯏꯗ ꯆꯅꯤ꯭ꯔ ꯑꯗꯨ ꯑꯗꯨꯝ ꯅꯪ ꯅꯪꯒꯃꯦꯁ ꯀ ꯆꯠꯂꯒ ꯑꯗꯨ ꯅꯋꯥꯅꯤ ꯗꯦꯠ ꯇꯧꯕꯗꯨ ꯕꯤꯦꯝ ꯕꯤ ꯑꯒꯤꯦ ꯇꯦꯟ
ꯎꯝ ꯉꯁꯥꯏ ꯑꯩꯗꯣ ꯍꯧꯒꯜꯂꯦ ꯄꯨꯡ ꯑꯩꯠ ꯊꯥꯔꯇꯤꯒꯨꯝꯕ ꯇꯥꯔꯦꯗ ꯍꯧꯒꯠꯂꯒ ꯑꯁ ꯑꯩꯗꯣ ꯇꯥꯟꯖꯥ
ꯑꯩꯈꯣꯏ ꯂꯩꯀꯥꯏꯗ ꯇꯟꯅ ꯍꯥꯎꯕ ꯂꯩꯕ
ꯎꯝ ꯅꯪ ꯆꯥꯟꯗꯦꯜ ꯂꯩꯕ꯭ꯔꯥ
ꯃꯥ ꯁꯤ ꯀꯩꯅꯣꯗ ꯏꯝꯐꯥꯜꯗ
ꯎꯝ ꯅꯣꯏ ꯀꯔꯝ ꯀꯥꯟꯗꯅ ꯍꯥꯏꯕ꯭ꯔꯣ ꯆꯝꯗꯣ
ꯇ꯭ꯋꯦꯟꯇꯤ ꯊ꯭ꯔꯤꯅꯦ
ꯑꯁ ꯀꯨꯗ꯭ꯔꯦ ꯂꯩꯦ
ꯀꯨꯏꯗ꯭ꯔꯦ ꯑꯗꯨꯏꯅꯦ ꯑꯁ ꯑꯩꯗꯣ ꯉꯔꯥꯡ ꯍꯥꯏꯕ
ꯉ ꯊꯅꯂꯑ ꯑꯗꯨ ꯈꯪꯗꯦ ꯈꯪꯍꯧꯗ꯭ꯔꯦ ꯑꯗꯨꯁꯨ ꯑꯁ ꯑꯩꯗꯤ ꯑꯗꯨ ꯑꯣ ꯕꯤ ꯁꯤ ꯇꯥꯟꯊꯣꯛꯑꯒ ꯊꯝꯈ꯭ꯔꯅꯤ ꯃꯊꯪꯒꯤ ꯊꯥꯖꯅꯕ ꯅꯪꯒꯤꯗꯤ ꯌꯥꯔꯛꯑꯔꯣꯏ ꯍꯧꯖꯤꯛ ꯍꯧꯖꯤꯛꯇꯤ ꯌꯥꯔꯣꯏꯅꯦ ꯎ ꯀꯔꯤꯅꯗ ꯊꯥꯏ ꯀꯔꯤꯅꯗ ꯊꯥꯏꯗꯤ ꯃꯋꯣꯛ ꯇꯧꯕ ꯃꯥꯜꯂꯦ ꯃ ꯑꯃꯨꯛ ꯑꯗꯣ ꯃꯥꯗꯣ ꯀꯩꯗꯧꯕ꯭ꯔꯣ ꯃꯥꯗꯣ ꯀꯩꯗꯧꯕ꯭ꯔꯣ ꯁꯤꯅꯦꯅ ꯍꯧꯕꯁꯤ ꯍꯣꯏ ꯈꯪꯉꯦ ꯃꯥ ꯁꯔꯖꯔꯤ ꯇꯧꯕ ꯈꯣꯠꯕ ꯑꯦꯛꯁꯇꯦꯟ ꯇꯧꯔ ꯍꯣꯏ ꯍꯣꯏ ꯑꯗꯨꯃꯥꯏꯅ ꯍꯪꯕ ꯃꯔꯋꯥ ꯃꯔ ꯅꯣꯔꯃꯦꯜꯗꯤ ꯑꯣꯏꯔꯦꯅꯕ ꯍꯣꯏ ꯃꯣꯏ ꯑꯗꯨꯝ ꯀꯩꯅꯣ ꯂꯩꯔꯝꯅꯤ ꯍꯥꯏꯗꯤ ꯄꯜꯂꯕꯤ ꯈꯣꯏꯁꯨ ꯑꯗꯨꯝ ꯃꯣꯏ ꯃꯥꯥꯏ ꯏꯁꯄꯣꯔꯠ ꯀꯣꯇꯥꯗ ꯆꯪꯕꯗꯨꯗꯤ ꯌꯣꯒꯁꯥꯅꯩ ꯀꯥꯏ ꯅꯠꯇꯦ ꯅꯠꯇꯦ ꯌꯣꯒ ꯅꯠꯇꯦ ꯇꯥꯏꯀꯨꯟꯗꯣ
ꯊꯥꯏꯒꯨꯟꯗꯣ ꯑꯗꯒꯤꯔ ꯃꯅꯥꯎ ꯇꯣꯡ ꯀꯥꯏꯕꯗꯣ
ꯃꯅꯥꯇꯣꯟ ꯀꯥꯏ ꯍꯥꯏꯔ
ꯃꯅꯥꯇꯣꯟ ꯂꯧꯊꯣꯔꯒ ꯉꯥꯏꯍꯥꯛ ꯅꯥꯇꯣꯟ ꯌꯥꯎꯗꯕꯤ ꯂꯩꯕ ꯃꯥꯁꯨꯦ ꯄꯤ ꯗꯕ꯭ꯂꯤꯎ ꯗꯤꯗ ꯀꯩꯅꯣ ꯔꯦꯖꯤꯁꯇꯔ ꯇꯧꯅꯉ
ꯑꯗꯨꯃꯥꯏꯅ ꯃꯁꯤꯒꯤ ꯄꯣꯠꯁꯤ ꯄꯖꯁꯨ ꯌꯥꯗꯦ
ꯑꯁ ꯋꯥꯟ ꯇꯦꯟꯒꯨꯝꯕ ꯐꯪꯅꯗꯤ ꯌꯥꯔꯦ ꯐꯥꯎꯔꯗꯤ ꯑꯁꯤꯗꯤ ꯅꯨꯡꯉꯥꯏꯗꯤ ꯅꯨꯡꯉꯥꯏꯗ
ꯑꯗꯣ ꯃꯥꯗꯣ ꯍꯥꯏꯗꯤ ꯑ ꯔꯤꯖꯦꯛꯇꯤ ꯆꯥꯏꯅ ꯑꯩꯈꯣꯏꯒꯤꯗꯗꯤ ꯑꯇꯣꯞꯄꯗ ꯆꯠꯂꯗꯤ ꯑꯗꯨꯝ ꯌꯥꯕ ꯐꯥꯎꯗꯤ ꯌꯥꯏ ꯑꯗꯣ ꯃꯥꯒꯤ ꯄ꯭ꯔꯖꯦꯟꯇꯦꯁꯟ ꯑꯃꯨꯛ ꯐꯖꯗ꯭ꯔꯗꯤ ꯎꯝ
ꯍꯧꯖꯤꯛ ꯍꯧꯖꯤꯛꯁꯤꯀꯣ ꯐꯤꯂꯣꯁꯤꯞꯁꯦ ꯐꯤꯂꯣꯁꯤꯞꯁꯦ
ꯑꯗꯣ ꯃꯥ ꯆꯍꯤ ꯀꯌꯥ ꯑꯍꯨꯝ ꯂꯩꯈ꯭ꯔꯗꯤ ꯌꯥꯗꯦ ꯚꯦꯂꯤꯠ ꯑꯣꯏꯗꯦ ꯍꯥꯏꯕ ꯀꯃꯝꯥꯏ ꯍꯥꯏꯗꯣꯏꯅꯦ ꯑꯃꯔ ꯍꯇꯥ
ꯑꯃꯈ ꯃꯅꯨꯡꯗꯨꯗ ꯇꯧꯗ꯭ꯔꯗꯤ ꯃꯥꯗꯣ ꯑꯗꯨꯝ ꯅꯦꯠꯀ ꯑꯗꯨꯝ ꯆꯞ ꯃꯥꯟꯅꯔꯦ
ꯑꯁ ꯄꯥꯝꯃꯨꯌꯦꯀꯣ ꯑꯗꯨꯗꯤ ꯍꯣꯏ ꯎꯝ
ꯁꯨꯖꯂꯥꯗꯤꯟ ꯃꯥ ꯑꯥꯔ ꯑꯦꯐꯀꯤ ꯐꯦꯂꯣꯁꯤꯞꯇꯣ ꯐꯪꯂꯔꯣꯏ ꯍꯥꯟꯅꯗꯤ ꯆꯍꯤ
ꯍꯣꯏ ꯍꯗꯤ ꯑꯅꯤꯒ ꯇꯧꯃꯕ ꯤꯔ ꯄꯁꯤꯅ ꯀ ꯐꯅꯦꯅꯦ ꯎꯕꯦ ꯎꯕꯦ ꯇꯣ ꯃꯥ ꯑꯗꯣ ꯄꯤ ꯑꯩꯆ ꯗꯤ ꯇꯧꯕꯅꯤ ꯍꯥꯏ ꯅꯍꯥꯟ ꯚꯤꯗꯤꯑꯣ ꯀꯣꯜ ꯇꯧꯔꯒ ꯋꯥꯔꯤ ꯁꯥꯟꯅꯔꯦ ꯑꯩꯅꯦ ꯄ꯭ꯔꯁꯟꯇꯅꯦ ꯑꯣꯕꯅꯦ ꯃꯥꯏ ꯃꯁꯝꯗꯣ ꯀꯩ ꯀꯅ ꯍꯥꯏꯕꯗꯣ ꯏꯁꯃꯨꯠꯅꯤꯡ ꯊꯣꯛꯧꯋꯦ ꯍꯥꯏꯕ꯭ꯔꯣ ꯀꯩꯅꯣ ꯇꯧꯔ ꯏꯁꯇ꯭ꯔꯦꯠ ꯑꯣꯏꯔ ꯂꯩꯔꯝꯃꯦꯕ ꯃꯥꯏ ꯃꯁꯝ
ꯃꯥꯗꯣ ꯗꯦꯜꯂꯤꯗ ꯇꯧ ꯗꯦꯜꯂꯤꯒꯨꯝꯕꯗ ꯇꯧꯅꯤꯡꯕ ꯃꯥꯜꯂꯦ ꯃꯥꯗꯣ
ꯃꯥꯅꯗꯤ ꯑꯦꯝ ꯌꯨꯗ ꯇꯧꯔꯁꯨ ꯑꯦꯝ ꯌꯨꯗ ꯇꯧꯔꯅꯤꯗꯤ ꯍꯥꯏꯔ ꯑꯗꯣ ꯃꯥꯗꯣ ꯗꯦꯜꯂꯤꯗꯗꯤ ꯂꯩꯅ ꯍꯧꯖꯤꯛꯇꯣ ꯑꯗꯨ ꯂꯩꯅꯤ ꯉꯝꯅꯤ ꯑꯗꯨ ꯇꯑꯣꯏ ꯑꯣꯏꯅ ꯑꯗꯨꯅꯕꯨꯗꯤꯐꯥꯏꯗ ꯈꯪꯗꯦ ꯑꯁ ꯑꯦꯟ ꯗꯤ ꯑꯦ ꯃꯣꯏ ꯑꯦꯟ ꯗꯤ ꯑꯦꯁꯦ ꯈꯪꯗꯦ ꯌꯥꯝ ꯐꯠꯇ꯭ꯔꯦ ꯑꯃꯔꯣꯝꯗ ꯍꯥꯏꯔꯗꯤ ꯍꯟꯗꯛ ꯃꯣꯏ ꯅꯤꯠꯀꯤ ꯑꯦꯛꯖꯥꯝ ꯑꯅꯧꯕꯗꯨꯁꯨ ꯑꯃꯨꯛꯀ ꯀꯣꯏꯁꯟ ꯄꯦꯄꯔꯗꯣ ꯂꯤꯞ ꯇꯧꯋꯦ ꯍꯥꯏꯕꯒꯤ ꯏꯁꯇꯨꯗꯦꯟꯗꯣ ꯁꯨꯁꯥꯏꯠ ꯇꯧꯋꯦ ꯍꯥꯏꯌꯦ ꯍꯦꯃꯟꯂꯦ ꯑꯃ ꯀꯩꯅꯣꯗꯣ ꯌꯦꯡꯉꯣꯕ ꯇꯤꯁꯂꯦꯁꯟꯗꯣ ꯑꯗꯨꯗꯣ ꯌꯥꯝ ꯗꯔꯀꯥꯔ ꯇꯥꯏ ꯏꯟꯗꯤꯌꯥꯗ ꯍ ꯑꯩꯈꯣꯏ ꯂꯥꯏꯔꯤꯛ ꯌꯥꯝ ꯄꯥꯕꯒꯤ ꯋꯥ ꯅꯠꯇꯕꯀꯣ ꯂꯥꯏꯔꯤꯛ ꯄꯥꯕ ꯃꯤꯁꯤꯡꯗꯣ ꯌꯥꯝ ꯅꯨꯡꯉꯥꯏꯇꯕ ꯑꯩꯈꯣꯏꯗꯤ ꯑꯗꯨꯝ ꯑꯦꯚꯔꯦꯁ ꯆꯠꯆꯤꯡꯒꯦꯔꯥ ꯑꯦꯚꯔꯦꯁꯀꯤ ꯂꯣ ꯑꯦꯚꯔꯦꯁ ꯑꯣꯏꯒꯦꯔꯥ ꯕꯤꯂꯣ ꯑꯦꯚꯔꯦꯁ ꯑꯗꯨ ꯑꯣꯏꯔꯁꯨ ꯑꯩꯈꯣꯏꯗꯤ ꯈꯤꯇꯪ ꯑꯣꯏꯁꯨ ꯇ꯭ꯔꯥꯏ ꯇꯧꯔꯒ ꯑꯗꯨꯃꯥꯏꯅ ꯇꯧꯕ ꯃꯤ ꯖꯦꯅꯋꯟ ꯑꯣꯏꯕꯁꯤꯡꯗꯣ ꯌꯥꯝ ꯅꯨꯡꯉꯥꯏꯇꯦ ꯑꯗꯨꯃꯥꯏꯅ ꯀꯣꯏꯁꯟꯒꯨꯝꯕ ꯂꯤꯛ ꯑꯣꯏꯕ ꯑꯩꯈꯣꯏꯗꯨꯗꯤ ꯑꯦ ꯍꯥꯏꯗꯤ ꯅꯪꯁꯨ ꯅꯨꯡꯉꯥꯏꯔꯣꯏꯅꯦ ꯑꯩꯈꯣꯏꯅ ꯂꯥꯏꯔꯤꯛꯇꯣ ꯌꯥꯝ ꯋꯥꯅ ꯄꯥꯖꯔꯛꯄ ꯇꯥꯏꯃꯤꯡ ꯑꯃꯨ ꯑꯣꯏꯔ ꯑꯗꯨꯗꯤ ꯄꯥꯗ꯭ꯔꯁꯨ ꯑꯣꯏꯗꯦ ꯄꯥꯗ꯭ꯔꯁꯨ ꯑꯩꯈꯣꯏꯗꯤ ꯀꯣꯏꯁꯟ ꯐꯪꯗꯦꯅ꯫ ꯑꯩꯗꯤ ꯑꯗꯨ ꯌꯥꯎꯋꯦ꯫ ꯑꯩꯗꯤ ꯁꯝꯃꯤꯠ ꯇꯧꯔ ꯊꯝꯕꯅꯦ꯫ ꯂꯣꯏꯅ ꯃꯣꯏꯒꯤ ꯋꯦꯕꯁ ꯋꯦꯕꯁꯥꯏꯠ꯫ ꯑꯥ ꯄꯤꯌꯦꯕꯀꯣ꯫ ꯑꯗꯨ ꯋꯦꯕꯁꯥꯏꯠ ꯐꯣꯂꯣ ꯇꯧꯕ ꯅꯠꯇꯦ ꯋꯦꯕꯁꯥꯏꯠꯇꯨꯗ ꯆꯪ ꯆꯪꯉꯦꯅ꯫ ꯑꯗꯨꯒ ꯆꯪꯉꯒ ꯑꯩꯒꯤ ꯃꯤꯡꯒꯨꯝꯕ ꯑꯗꯨꯒ ꯐꯣꯟ ꯅꯝꯕꯔꯒꯨꯝꯕꯗꯣ ꯑꯦꯗ ꯇꯧ ꯇꯧꯋꯣ ꯍꯥꯏꯔꯦ ꯑꯗꯨꯗꯨꯒ ꯑꯗꯨ ꯁꯝꯃꯤꯠ ꯇꯧꯈ꯭ꯔ ꯂꯣꯏꯔꯦ ꯁꯝꯃꯤꯠꯇꯠꯇꯤ ꯇꯧꯈ꯭ꯔꯦ ꯑꯗꯨꯒ ꯑꯩꯗꯤ ꯃꯣꯏꯒꯤ ꯒ꯭ꯔꯨꯞꯀꯨꯝꯕ ꯀꯩꯀꯥ ꯁꯦꯝꯕ꯭ꯔꯥ ꯍꯥꯏꯔ ꯈꯟꯕꯅꯦ ꯑꯗꯨ ꯁꯦ ꯀꯔꯤꯁꯨ ꯇꯧꯔꯦ ꯑꯗꯨ꯫ ꯑꯗꯨꯝ ꯁꯃꯤꯠ ꯇꯧꯔꯦꯅ ꯑꯗꯨ ꯂꯣꯏꯔꯦ꯫
ꯑꯐꯥꯎ ꯑꯐꯥꯎꯕꯅꯤꯅꯦ ꯅꯪꯁꯦ꯫
ꯑꯗꯨꯒ ꯃꯣꯏ ꯑꯁ ꯈꯪꯗꯦ ꯃꯣꯏ ꯑꯗꯨꯒ ꯉꯥꯍꯥꯛ ꯍꯥꯟꯅ ꯅꯣꯡꯃ ꯑꯃ ꯗꯦꯜꯂꯤꯗ ꯃꯣꯏꯒꯤ ꯀꯩꯅꯣ ꯇꯧꯋꯦꯗꯅ꯫ ꯑꯥ꯫ ꯄ꯭ꯔꯣꯇꯦꯁ ꯇꯧꯕꯗꯣ ꯑꯗꯨꯗꯣ ꯅ꯭ꯌꯨꯁꯇꯁꯨ ꯑꯝꯇ ꯍꯥꯞꯄꯤ ꯗꯦ ꯈꯪꯕ꯭ꯔ꯫ ꯃꯣꯏ ꯏꯟꯗꯤꯌꯟ ꯄꯣꯂꯤꯇꯤꯛꯁꯁꯦ ꯕꯦꯔꯥꯅꯤ꯫
ꯑꯁ ꯑꯩꯈꯣꯏ ꯕꯤ_ꯖꯦ_ꯄꯤ ꯅ ꯑꯗꯨꯝ ꯄꯥꯏꯔꯗꯤꯅꯦ ꯂꯩ ꯂꯩꯔꯗꯤ ꯃꯅꯤꯄꯨꯔꯗꯤ ꯌꯥꯔꯣꯏ ꯑꯣ ꯏꯟꯗꯤꯌꯥꯗꯤ ꯌꯥꯔꯔꯣꯏꯗ꯫
ꯑꯗꯨ ꯂꯩꯒꯗꯣꯏ ꯃꯥꯜꯂꯦ ꯑꯗꯣ ꯍꯟꯗꯛꯁꯦ ꯑꯗꯨꯝ꯫ ꯑꯗꯨꯝ ꯈꯣꯏꯀꯣ ꯍꯥꯏꯖꯕ ꯋꯥꯅꯦꯕꯣ ꯑꯩꯈꯣꯏ ꯃꯅꯤ ꯁꯨ ꯐꯖꯕ ꯍꯥꯏꯖꯕ ꯋꯥꯅꯤ ꯑꯗꯨꯝ ꯈꯥ
ꯏꯦꯛꯁꯟꯅ ꯏꯂꯦꯛꯁꯟꯅꯗꯤ ꯒ꯭ꯌꯥꯟ ꯁ ꯇꯥ ꯇꯥꯔꯣꯏ
ꯑꯗꯨꯅ ꯍꯣꯏ ꯍꯣꯏ ꯑꯩꯩꯅ ꯍꯥꯏꯖꯕꯗ ꯂꯝꯕꯤꯗ ꯑꯩꯈꯣꯏꯒꯤ ꯒꯥꯔꯤ ꯊꯤꯗ ꯂꯝꯕꯤꯗ ꯑꯦꯛꯁꯤꯗꯦꯟ ꯉꯁꯥꯏꯒꯤ ꯇꯨꯕ ꯃꯇꯝꯗ꯫ ꯍꯣꯏ ꯃꯣꯏꯗꯤ ꯀꯦꯝ ꯈꯪꯗꯦ ꯑꯗꯨꯝ ꯃꯤ ꯃꯤꯗ ꯑꯣꯏꯅ ꯈꯜꯂꯤꯔ ꯑꯩꯈꯣꯏ ꯃꯤ ꯉꯥꯛꯇꯅꯤ ꯀꯥꯏꯅ ꯑꯗꯨꯃꯥꯏꯅ ꯈꯟꯕꯩ ꯇꯥꯏꯞꯇ ꯑꯃ ꯇꯧꯏ ꯑꯗꯨꯅ ꯑꯗꯣ ꯑꯩꯒꯤ ꯑꯣ ꯁꯦꯡꯅ ꯍꯥꯏꯔꯕ ꯀꯥꯟꯗ ꯑꯩꯈꯣꯏ ꯍꯧꯖꯤꯛꯀꯤ ꯄ꯭ꯔꯥꯏꯝ ꯃꯤꯅꯤꯁꯇꯔꯁꯦ ꯁꯨꯝꯄꯥꯝ ꯍꯦꯛ ꯄꯥꯝꯗꯦ꯫ ꯃꯥ ꯍꯣꯏ ꯁꯤꯕꯗꯤ ꯌꯥꯔꯦꯀꯣ ꯑꯗꯨꯗꯨꯒ ꯃꯥ ꯑꯥ꯫ ꯄꯛ ꯇꯧꯅ꯫ ꯑꯗꯨꯁꯨ ꯋꯥꯊꯤ ꯇꯧꯔ ꯂꯩ ꯍꯥꯏꯕ꯫ ꯂꯩꯔꯤꯕ ꯃꯌꯥꯝꯁꯦ ꯇꯧꯔ ꯑꯗꯨ ꯍꯣꯏ ꯑꯗꯨꯗꯨꯒ꯫ ꯆꯍꯤ ꯆꯍꯤꯁꯨ ꯌꯥꯝ ꯌꯥꯝꯃꯦꯗꯅ ꯃꯥ ꯄ꯭ꯔꯥꯏꯝ ꯃꯤꯅꯤꯁꯇꯔ ꯑꯣꯏꯔꯛ ꯏꯁꯦ ꯑꯗꯨꯒ꯫ ꯑꯁ ꯈꯪꯗꯦꯗ ꯃꯥꯅ ꯇꯧꯕꯁꯦ ꯑꯩ ꯒ꯭ꯌꯥꯟ ꯇꯥꯗꯦ ꯑꯗꯨꯒ ꯃꯥꯗꯤ ꯑꯗꯨꯒ ꯔꯤꯂꯤꯖꯟꯒꯤ ꯀꯩꯅꯣꯁꯨ ꯌꯥꯝ꯫ ꯇꯧꯋꯦ ꯈꯪꯕ꯭ꯔꯥ ꯑꯗꯨꯒꯤ ꯏꯟꯗꯤꯌꯥꯟ ꯑꯄꯪꯕ꯫ ꯏꯜꯂꯤꯇ꯭ꯔꯦꯠ ꯃꯌꯥꯝ ꯂꯩꯌꯦꯅ꯫ ꯍꯣꯏ ꯌꯨꯄꯤꯒꯨꯝꯕ ꯑꯗꯨ ꯒꯨꯝꯕꯗꯤ ꯑꯁ ꯃꯥꯁꯦ ꯄꯨꯔꯥ ꯊꯥꯖꯕꯅꯦ ꯑꯗꯨ ꯉꯍꯥꯟꯁꯨ ꯄꯣꯁ ꯑꯃ ꯎꯔꯝꯃꯦ ꯃꯥ ꯐꯛꯇꯕꯅ ꯉꯍꯥꯟ ꯃꯦꯁꯤ ꯍꯦꯇꯔꯤꯛ ꯆꯟꯕꯁꯦ ꯁꯤꯕꯗ ꯋꯥ ꯃꯍꯥꯗꯦꯕꯗ ꯃꯍꯥꯗꯦꯕꯗ ꯁꯪꯒꯣꯝ ꯍꯩꯔꯝꯕꯩꯅꯤ ꯅꯣꯛꯅꯤꯡꯉꯛꯄꯁꯤ ꯍꯣꯏ ꯗꯨꯒ ꯀꯃꯦꯟ ꯄꯥꯔꯒ ꯒꯌꯥꯟ ꯑ ꯁꯤꯕꯕꯨ ꯍꯣꯏ ꯊꯤꯕꯒꯤ ꯕꯤꯂꯤꯕꯥꯁꯤꯡꯗꯤ ꯀ꯭ꯋꯥꯂꯤꯐꯥꯏ ꯑꯣꯏꯗꯦ ꯍꯥꯏꯔ ꯂꯩ ꯑꯗꯨꯕꯨꯀꯣ ꯐꯨꯠꯕꯣꯜꯁꯨꯀꯣ ꯄꯣꯂꯤꯇꯤꯛꯁ ꯂꯩꯕꯩꯅꯤ ꯃꯣꯏꯅ ꯀ꯭ꯔꯤꯛꯀꯦꯠꯇ ꯇꯧꯕꯩ ꯐꯨꯠꯕꯣꯜꯗꯣ ꯃꯌꯥꯝ ꯅꯣꯔꯠ ꯏꯁꯄꯨ ꯀꯣ ꯅꯣꯔꯠ ꯏꯁꯄꯨ ꯃꯌꯥꯝ ꯇꯧꯕꯤꯔꯗꯤ ꯐꯅꯌꯥꯝ ꯆꯍꯤ ꯍꯣꯏ ꯍꯥꯏ ꯐꯔꯦ ꯑꯦꯛꯖꯥꯝꯄꯜ ꯑꯦꯛꯖꯥꯝꯄꯜ ꯑꯣꯏꯅ ꯍꯥꯏꯔꯒ ꯑꯗ ꯌꯨ ꯅꯥꯏꯟꯇꯤꯟꯒꯤ ꯁꯥꯟꯅꯕꯗꯣ ꯃꯅꯤꯄꯨꯔꯒꯤ ꯃꯌꯥꯝ ꯌꯥꯎꯕꯗꯣ ꯀ꯭ꯋꯥꯂꯤꯐꯥꯏ ꯅꯣꯔꯠ ꯏꯁꯇꯒ ꯌꯥꯝ ꯑꯣꯏ ꯍꯥꯏꯗꯣ ꯑꯗꯨꯅ ꯈꯪꯕꯅꯦ
ꯍꯧꯖꯤꯛ ꯑ ꯀꯩꯅꯣ ꯋꯥꯔꯜꯗ ꯋꯥꯔꯜꯒꯤ ꯋꯥꯔꯜ ꯀꯞ ꯁꯥꯟꯅꯕꯁꯨ ꯑꯗꯨꯝ ꯏꯟꯗꯤꯌꯥꯒꯤ ꯑꯁꯦꯡꯕ ꯀ꯭ꯋꯩꯂꯤ ꯑꯁꯦꯡꯕ ꯀꯩꯅꯣ ꯇ꯭ꯔꯥꯏꯌꯦꯜ ꯇꯧꯔꯗꯤ ꯑꯅꯝꯕ ꯃꯅꯤꯄꯨꯔ ꯃꯆꯥ ꯑꯣꯏ
ꯍꯣꯏ ꯄꯤꯁꯛ ꯄꯤꯛꯏꯕ ꯑꯉꯥꯡ ꯃꯆꯥ ꯄꯤꯁꯛ ꯄꯤꯁꯛ ꯄꯤꯛꯄ ꯍꯧꯖꯤꯛ ꯌꯨꯝꯗ ꯀꯂꯥꯁ ꯋꯥꯟ ꯇꯨ ꯊꯔꯤ ꯐꯣꯔ ꯐꯥꯏꯞ ꯀꯤ ꯑꯉꯥꯡꯐꯥꯎꯗ ꯂꯣꯏꯅ ꯋꯥꯈꯜ ꯂꯩꯅꯥ ꯅꯥꯔꯦ ꯍꯣꯏ ꯍꯣꯏ ꯎꯝ ꯀꯩꯁꯨ ꯂꯩꯇꯦ ꯑꯗꯨꯅ ꯄꯔꯤꯈꯥꯒꯤ ꯀꯣꯏꯁꯟꯗꯨ ꯆꯞ ꯆꯥꯅ ꯍꯪꯉꯛꯑꯕꯅꯤꯅ ꯃꯗꯨ ꯄꯥ ꯃꯥꯅꯦ ꯑꯣ ꯑꯩꯈꯣꯏꯒꯤ ꯑꯁꯨꯛ ꯌꯥꯝꯕ ꯃꯤꯁꯦ ꯑꯦꯛꯖꯥꯝꯄꯜꯅ ꯆꯩꯅꯥꯁꯨꯅꯦ ꯆꯠ ꯃꯅ ꯆꯥꯏꯅꯥꯒꯗ ꯏꯟꯗꯤ ꯃꯣꯏꯒꯤꯗꯤ ꯐꯥꯎꯋꯦꯀꯣ ꯑꯃꯔꯣꯝꯗ ꯍꯥꯏꯔꯗꯤ ꯍꯥꯏꯗꯤ ꯑꯣꯂꯦꯝꯄꯤꯛꯁꯇ ꯈꯪꯉꯤꯅ ꯑꯗꯨ ꯑꯗꯨ ꯑꯩꯈꯣꯏ ꯏꯟꯗꯤꯌꯥꯒꯤꯗꯤ ꯃꯣꯏꯒ ꯑꯩꯈꯣꯏꯒꯁꯦ ꯑꯩꯈꯣꯏ ꯈ꯭ꯋꯥꯏ ꯄꯣꯄꯨꯂꯦꯁꯟ ꯌꯥꯝꯕꯅꯦꯕ ꯐꯥꯎꯔꯗꯤ ꯑꯩꯈꯣꯏꯅ ꯁꯥꯟꯅꯕ ꯌꯥꯗ꯭ꯔꯣ ꯍꯥꯏꯗꯤ ꯇꯦꯂꯦꯟꯇꯦꯠ ꯑꯣꯏꯕ ꯃ ꯂꯩꯔꯝꯒꯅꯤ ꯍꯥꯏꯕ ꯃꯣꯏꯅ ꯀꯔꯤꯣ ꯊꯣꯡꯅꯕꯅꯤ ꯒꯤ ꯄꯨꯅꯅꯕꯒꯤ ꯍꯣꯠꯅꯒꯗ꯭ꯔꯥ ꯍꯥꯏꯗꯤ ꯃꯗꯨꯗ ꯑꯩꯈꯣꯏ ꯁꯔꯨꯛ ꯀꯣꯟꯗꯅ ꯃꯄꯥꯛ ꯀꯣꯟꯗꯅ ꯅꯣꯡꯃ ꯑꯩꯈꯣꯏ ꯀꯨꯂꯤꯒꯤ ꯆꯅꯤꯡ ꯌꯥꯝ ꯄꯤꯉꯒ ꯀꯨꯂꯤꯒꯤ ꯆꯅꯤꯡꯒ ꯆꯞ ꯃꯥꯟꯅꯔꯤꯅꯦꯕ ꯑꯗꯣ ꯁꯤ ꯒꯤ ꯄꯁ ꯑꯗꯨ ꯍꯧꯖꯤꯛ ꯍꯧꯖꯤꯛ ꯑꯩꯅ ꯍꯪꯕꯤꯔꯤꯁꯦ
ꯑꯩꯈꯣꯏꯗꯤ ꯄꯣꯊꯥꯃꯟꯕꯒꯤꯅꯦ ꯍꯥꯏꯌꯦ ꯑꯗꯨꯝ ꯑꯩꯈꯣꯏꯁꯦ ꯑꯗꯨꯝ ꯇꯣꯏꯅ ꯁꯥꯟꯅꯔꯒ
ꯑꯗꯨꯝ ꯑꯩꯈꯣꯏ ꯀꯣꯚꯤꯠ ꯃꯃꯥꯡꯗꯩꯁꯨ ꯅꯗꯤꯝꯇ ꯀꯔꯅꯤꯅ ꯑꯗꯨꯝ ꯀꯣꯏꯔꯒ ꯂꯥꯛꯈ꯭ꯔꯦ ꯇꯤꯀꯦꯠ ꯑꯃ ꯑꯗꯨꯝ ꯂꯥꯛꯈ꯭ꯔꯦ
ꯄꯣꯊꯥꯔꯅꯤ ꯃꯊꯪ ꯆꯍꯤ ꯆꯍꯤ ꯑꯃꯗ ꯉꯥꯏꯍꯥꯛ ꯉꯥꯏꯍꯥꯛ ꯁꯥꯟꯅꯕꯤ ꯃꯣꯏꯁꯦ ꯑꯗꯨꯝ ꯌꯨꯝꯗ ꯊꯣꯛꯂꯛꯄ ꯀꯥꯟꯗ ꯋꯦꯠ ꯒꯦꯟ ꯇꯧꯔꯦ ꯀꯣ ꯑꯗꯨ ꯄ꯭ꯔꯦꯛꯇꯤꯁꯇꯣ ꯑꯃꯨꯛ ꯀꯧꯋ ꯑꯃꯨꯛ ꯍꯟꯕ ꯀꯥꯟꯗ ꯑꯦꯀꯥꯗꯃꯤꯗ ꯍꯟꯕ ꯀꯥꯟꯗ ꯑꯃꯨꯛꯀ ꯃꯣꯏꯁꯦ ꯔꯤꯁꯇꯥꯔꯠ ꯇꯧꯔꯒ ꯂꯩꯔꯦꯕ ꯏꯝꯄ꯭ꯔꯨꯚꯃꯦꯟꯗꯨ ꯂꯩꯇꯕꯤꯗ ꯍꯦꯟꯅ ꯆꯍꯤ ꯆꯍꯤꯒꯤ ꯂꯩꯇꯕꯤꯗ